ꯇꯥꯕ꯭ꯔꯣ
ꯇꯥꯏꯅꯦ ꯇꯥꯏꯅꯦ ꯅꯪꯒꯤ ꯈꯣꯟꯖꯦꯜ ꯇꯥꯗꯗꯤ ꯀꯩꯅꯣꯅꯦ
ꯇꯝꯅ ꯇꯝꯅ ꯉꯥꯡꯉꯨꯅꯦ ꯌꯥꯝ ꯊꯨ ꯃꯥꯜꯂꯦ
ꯅꯠꯇꯦ ꯇꯞꯅ ꯉꯥꯡꯉꯗꯤ ꯌꯥꯔꯣꯏꯌꯦ
ꯀꯔꯤꯒꯤ
ꯊꯨꯅ ꯉꯥꯡꯑꯗꯤ ꯌꯥꯝ ꯑꯥ ꯀꯩꯇꯧꯅꯦꯕ
ꯀꯣꯛꯁꯤꯗꯤ ꯋꯥꯡꯉꯤꯀꯣ
ꯅꯪꯅ ꯈꯪꯗꯕꯒꯤ
ꯀꯩꯗꯧꯔꯤꯅꯣ
ꯐꯝꯂꯤꯅꯦ ꯐꯝꯂꯒ ꯁꯔꯒꯥꯥꯔꯗ ꯌꯦꯡꯉꯒ ꯂꯩ
ꯌꯦꯟꯒꯤ ꯃꯥꯊꯤ ꯇꯥꯔꯛꯀꯅꯤꯀꯣ
ꯑꯦ ꯅꯠꯇꯦꯗ ꯁꯥꯒꯥꯗ ꯌꯦꯡꯉꯒꯀꯣ ꯅꯣꯡ ꯆꯨꯕ꯭ꯔꯥ ꯆꯨꯗꯕ꯭ꯔ ꯌꯦꯡꯔꯤꯅꯦ ꯀꯩꯅꯣ
ꯌꯥꯝ ꯅꯣꯛꯍꯟꯂꯦꯅꯦ ꯅꯪꯁꯨ
ꯁꯥꯃꯟꯕꯒꯤ ꯌꯥꯗ꯭ꯔꯦꯅꯦ ꯑꯗꯨꯅꯦ ꯅꯣꯡꯁꯦ ꯈꯤꯇꯪꯒ ꯇꯥꯕꯤꯔꯗꯤꯀꯣ
ꯄꯥꯏꯔꯒ ꯆꯠꯂꯣ ꯁꯥꯔꯗꯤ
ꯄꯥꯏꯅꯤꯡꯉꯥꯏ ꯂꯩꯇꯦ ꯔꯤꯌꯥꯗꯦ ꯑꯗꯨꯒꯤꯅꯦ ꯑꯁ
ꯃꯥ ꯁꯦꯝꯕ ꯍꯩꯕꯅꯦ ꯍꯥꯏꯕꯤꯒꯦ
ꯍꯥꯏꯕꯤꯒꯦꯅꯦ ꯅꯪꯉꯣꯟꯗ ꯍꯥꯏꯔꯛ ꯀꯩ ꯃꯤꯉꯣꯟꯗ ꯑꯃꯨꯛ ꯍꯥꯏꯗꯧꯕ꯭ꯔꯅꯦ
ꯑꯁ ꯅꯇꯨꯗꯣ ꯁꯦꯝꯕ ꯍꯩꯕꯅꯦ ꯀꯩꯅꯣ ꯑꯩ
ꯃꯥꯀꯩꯝ ꯃꯥ ꯀꯩꯝꯗ ꯍꯩꯇꯦꯅꯦ
ꯍꯩꯕꯅꯦꯍꯦ ꯃꯆꯤꯟ ꯊꯤꯔꯤꯅꯤ
ꯅꯪꯅ ꯍꯦꯟꯅ ꯍꯩꯗꯧ ꯃꯥꯟꯂꯦꯗ ꯅꯪꯅ
ꯏꯁ ꯍꯩꯕꯅꯦ
ꯁꯥꯃꯟꯗꯅ ꯌꯥꯗ꯭ꯔꯦ
ꯌꯥꯗ꯭ꯔꯦ ꯑꯈꯣꯏꯁꯨꯅꯦ
ꯀꯩꯅꯣ ꯄꯥꯏꯔꯒ ꯆꯠꯁꯤꯔ ꯈꯪꯗꯦ ꯖꯔꯀꯤꯟ ꯄꯥꯏꯔꯒ ꯏꯁꯤꯡꯗ
ꯏꯔꯣꯏꯕ ꯂꯥꯛꯑꯣ ꯑꯩꯈꯣꯏꯔꯣꯝꯗ
ꯅꯣꯏꯔꯣꯝꯗ ꯂꯩꯇꯦ ꯏꯔꯣꯏꯅꯤꯉꯥꯏ
ꯂꯩꯌꯦ ꯃꯊꯛꯇ ꯂꯩꯔꯤꯗꯨꯗꯤ
ꯂꯩ ꯑꯗꯨꯗꯤ ꯀꯗꯥꯏꯗꯒꯤ ꯃꯃꯜ ꯑꯥꯅ ꯄꯩꯁꯥ ꯄꯤꯔꯒ ꯀꯃꯥꯏ ꯏꯔꯣ ꯏꯔꯣꯏꯗꯣꯏꯅꯣꯗ
ꯎꯝ
ꯑꯁꯤꯗ ꯐ꯭ꯔꯤꯒꯤ ꯂꯩꯌꯦ ꯏꯔꯣꯏꯅꯤꯉꯥꯏ
ꯑꯗꯨꯗꯤ ꯏꯔꯣꯏꯔꯣꯗꯅꯥ ꯅꯪ
ꯇꯟꯕ ꯃꯤꯅ ꯋꯀꯤꯡ ꯆꯠꯂ ꯀꯃꯥꯏ ꯏꯔꯣꯏꯒꯦꯔꯣ ꯑꯩ ꯁꯤꯗꯗꯤ ꯑꯁꯤꯗꯗꯤ ꯃꯤ ꯀꯨꯟ ꯀꯨꯟꯊ꯭ꯔꯥꯃꯨꯛ ꯏꯔꯣꯏ ꯂꯩꯕꯅꯦ ꯅꯨꯡꯇꯤꯒꯤ
ꯎꯝ
ꯄꯨꯈ꯭ꯔꯤ ꯌꯥꯝꯆꯧꯕ ꯂꯩꯕꯒꯤ
ꯄꯨꯈ꯭ꯔꯤꯒꯤ ꯏꯁꯤꯡꯗꯣ ꯌꯥꯝ ꯃꯣꯠꯄꯅꯦ ꯇꯨꯀꯠꯆꯩ
ꯑꯁ ꯁꯤꯡꯗꯣ ꯑꯗꯨꯝ ꯃꯣꯠꯅ ꯎꯗꯦꯗ ꯆꯥꯎꯕꯅꯤꯅꯀꯣ ꯁꯥꯡꯕꯅꯤꯅ ꯏꯁꯤꯡꯗꯣ ꯌꯥꯝ ꯁꯥꯡꯉꯤꯅ ꯍꯟꯗ꯭ꯔꯦꯠ ꯃꯤꯇꯔ ꯍꯦꯜꯂꯤꯅꯦ
ꯎꯝ ꯍꯦꯜꯂꯝꯃꯅꯤ ꯌꯨꯝꯗ ꯂꯌꯦ
ꯑꯁ ꯅꯣꯏꯗꯤ ꯌꯨꯝꯗ ꯈꯛꯇ ꯂꯩ ꯂꯩꯏꯗ
ꯎꯗꯕ ꯀꯨꯏꯔꯦ ꯂꯥꯛꯑꯣ
ꯑꯦꯁ ꯎꯗ ꯀꯨꯏꯔꯦ ꯒꯥꯏꯅ ꯂꯥꯛꯀꯅꯤ ꯑꯩ ꯁꯨꯇꯤ ꯐꯪꯁꯨꯅ
ꯅꯕꯥꯅꯤ ꯂꯥꯛꯑꯣ ꯄꯨꯂꯞ
ꯏꯕꯅꯤ ꯂꯥꯎꯌꯦ ꯁꯨꯇꯤ ꯂꯩꯇꯦꯅꯦ ꯀꯩꯅꯣꯅꯦ
ꯑꯁ
ꯀꯩ
ꯀꯔꯤ ꯆꯠꯄ꯭ꯔꯣꯅꯦ ꯅꯪꯕꯣ
ꯑꯩꯁ ꯌꯨꯝ ꯌꯨꯝꯗ ꯊꯕꯛ ꯇꯧꯔꯤꯅꯦ ꯀꯩꯅꯣ
ꯉꯥꯇꯪ ꯂꯛꯕꯗꯤ ꯌꯥꯏꯌꯦꯅꯦ
ꯀꯨꯏꯃꯟ ꯀꯨꯏꯃꯟꯕꯒꯤ ꯀꯨꯏꯃꯟꯕꯥ ꯑꯦ ꯅꯣꯏꯔꯣꯝꯒꯤ ꯂꯝꯕꯤ ꯐꯥꯎ ꯀꯥꯎꯔꯣꯏꯗ ꯀꯔ ꯀꯥꯏ ꯆꯪꯕ꯭ꯔꯣ ꯍꯥꯏꯗꯣ ꯈꯪꯗꯦꯗ
ꯍꯁ
ꯑꯣꯏꯔꯣ ꯌꯦꯂꯣ ꯀꯥꯎꯔꯦꯅꯦ ꯅꯠꯇꯦ ꯆꯪꯉꯨꯛ ꯆꯪꯐꯝꯗꯣ ꯑꯣꯏꯔꯥ ꯉꯦꯠꯂꯥꯥ
ꯎꯝ ꯍꯪ꯭ꯗꯔꯒ
ꯂꯥꯁꯇ ꯀꯩꯅꯣꯔꯣꯝꯗ ꯑꯥꯔꯣꯝꯗ ꯑꯃꯨꯛ ꯂꯩꯔꯝꯅꯤꯅꯪꯀꯣ
ꯎꯝ
ꯎꯝ ꯅꯣꯏ ꯂꯝꯕꯤꯗꯣ ꯐꯛꯇꯥꯏꯅꯦ ꯑꯁ ꯒꯥꯔꯤꯁꯨ ꯐꯪꯗꯦ ꯑꯗꯨꯃꯤꯗ
ꯐꯪꯉꯦꯍꯦ ꯑꯩꯈꯣꯏꯒꯤꯗꯤ ꯐꯪꯉꯦ
ꯎꯝ ꯈꯣꯡꯅ ꯆꯄ ꯀꯨꯏꯌꯦ ꯑꯗꯨ ꯑꯗꯨꯗꯥ
ꯅꯤꯡꯒꯣꯡꯅꯁꯨ ꯂꯛꯄ ꯌꯥꯒꯅꯤ
ꯅꯣꯏ ꯂꯀꯦ ꯍꯥꯏꯗꯤ ꯋꯥꯈꯤꯡꯁꯦ ꯂꯥꯛ ꯂꯥꯛ ꯈꯠꯇꯥ ꯉꯥꯏꯔꯦꯗ
ꯍꯣꯔꯦꯟ ꯂꯥꯛꯑꯣ ꯑꯗꯨꯗꯤ
ꯆꯦꯜ ꯆꯦꯜ ꯆꯦꯜꯂ ꯈꯛꯇꯪ ꯉꯥꯢ ꯆꯦꯜ ꯆꯦꯜꯂꯗꯤ ꯑꯩ
ꯂꯥꯛꯑꯣꯅꯦ
ꯎꯝ ꯂꯥꯛ ꯂꯥꯛ ꯂꯥꯛꯀꯦ ꯂꯥꯛꯀꯦ ꯅꯣꯡꯃ ꯂꯥꯛꯑꯒꯀꯣ ꯁꯥ ꯁꯥ ꯊꯣꯡ ꯄꯤꯖꯧꯀꯣ
ꯁꯤꯖꯒꯦ ꯄꯨꯔꯒ ꯂꯥꯛꯑꯣ
ꯑꯗꯨꯗꯤ ꯅꯪ ꯅꯪ ꯊꯣꯡꯕ ꯇꯥꯔꯅꯤꯅ ꯑꯩ ꯀꯩꯅꯣꯝꯃ
ꯊꯣꯡꯕꯤꯒꯦꯅꯦ ꯂꯥꯛꯑꯣꯅꯦ
ꯍꯨ ꯍꯨꯔꯒ ꯂꯥꯛꯀꯦ
ꯅꯣꯏ ꯅꯣꯏ ꯌꯨꯝꯒꯤ
ꯆꯤꯡꯒꯤ ꯌꯦꯟ ꯄꯨꯔꯒ ꯂꯥꯛꯑꯣ
ꯆꯤꯡꯒꯤ ꯌꯦꯡ ꯐꯪꯗꯦ ꯍꯧꯖꯤꯛ ꯁꯤꯗ
ꯊꯥꯔꯛꯑꯣ ꯍꯥꯏꯌꯣ ꯌꯨꯝꯗꯒꯤ
ꯅꯪꯒꯤ ꯅꯇꯦꯅꯦ ꯅꯪꯒꯤ ꯅꯪꯒ ꯂꯩꯃꯤꯟꯅꯕ ꯅꯪꯒꯤ ꯃꯔꯨꯞ ꯅꯨꯄꯤꯗꯨ ꯃꯥꯖꯦ ꯑꯁꯤꯗ ꯃꯣꯏꯒꯤ ꯈꯨꯟꯗ ꯀꯔꯤ ꯊꯣꯛꯄꯁꯨ ꯈꯪꯉꯝꯃꯣꯏꯅꯦ
ꯀꯟꯅ ꯍꯪꯉꯝꯃꯣꯏꯅꯦ ꯃꯤ ꯐꯥꯕ ꯈꯣꯠꯄ ꯇꯧꯂꯩ ꯑꯗꯨꯅꯦ ꯃꯤ ꯐꯥꯕ ꯈꯣꯠꯄ ꯇꯧꯔ ꯋꯥꯈꯟꯁꯦꯅ ꯃꯥ
ꯑꯁ ꯌꯥꯝ ꯂꯨꯞꯄꯅꯦ ꯁꯤꯗ ꯑꯩ ꯐꯥꯎ ꯉꯛꯄꯅꯦ
ꯂꯥꯁꯇ ꯂꯥꯁꯇ ꯃꯄꯥꯕꯨ ꯐꯥꯈ꯭ꯔꯦ ꯍꯥꯏꯅ
ꯆꯕꯝꯗꯤ ꯂꯩꯔꯕꯅꯦ ꯁꯤꯗ
ꯑ ꯑꯗꯨꯅꯦ ꯑꯁ ꯅꯪ ꯅꯪꯁꯨ ꯆꯠ ꯄ ꯌꯥꯔꯔꯣꯏ ꯈꯨꯟꯗꯥ ꯎꯄꯥꯏ ꯂꯩꯇꯦ
ꯎꯄꯥꯏ ꯂꯩꯇꯦ
ꯅꯣꯏ ꯅꯣꯏꯔꯣꯝꯁꯨ ꯌꯥꯝ ꯀꯜꯂꯤ ꯍꯥꯏꯅꯦ ꯄꯥꯎ ꯇꯥꯏꯅꯦ
ꯄꯥꯏꯕ ꯅꯠꯇꯅ ꯎꯄꯥꯏ ꯂꯩꯇꯔꯦ
ꯅꯪ ꯌꯨꯝ ꯆꯠꯅꯤꯡꯃꯟꯕꯒꯤ ꯑꯣꯏꯔꯝꯅꯤꯗ
ꯎꯝ ꯆꯠꯅꯤꯡꯉꯦ ꯊꯤꯟꯕꯤꯌꯣ
ꯑꯁ ꯑꯩ ꯊꯤꯜꯂꯗꯤ ꯃꯤꯅꯠ ꯀꯨꯟ ꯌꯧꯔꯣꯏ
ꯏꯁ ꯍꯧꯖꯤꯛ ꯆꯠꯂꯁꯤ ꯑꯗꯨꯗꯤ
ꯑꯩꯗꯤ ꯑꯩ ꯊꯤꯜꯂꯗꯤꯀꯣ ꯍꯥꯏꯗꯤ ꯄꯣꯁꯨ ꯄꯣꯔꯣꯏ
ꯄꯥꯏꯕꯗꯨ ꯌꯥꯗꯦ
ꯄꯝꯃꯒ ꯆꯦꯟꯗꯣꯏꯅꯦ ꯄꯨꯔꯣꯏꯅꯦ
ꯌꯥꯏꯅꯦ
ꯎꯝ
ꯅꯪꯁꯦ ꯌꯥꯝ ꯅꯣꯛꯒꯟꯕ ꯃꯥꯥꯜꯂꯦꯀꯣ
ꯑꯩꯔꯣ ꯅꯣꯛꯄꯗꯤ ꯅꯪꯅꯦ ꯑꯩ ꯅꯣꯛꯇꯦ
ꯑꯗꯨꯝ ꯅꯣꯛꯔꯒ ꯂꯩꯌꯨ
ꯅꯣꯛꯄꯗꯤ ꯅꯪ ꯑꯣꯏꯔꯦ ꯑꯩꯉꯣꯟꯗꯒ ꯍꯥꯏꯖꯤꯟꯅꯩꯅꯦ
ꯁꯥꯎꯕꯁꯨ ꯍꯩꯔꯝꯗꯧ ꯃꯥꯟꯗꯦ
ꯏꯁ ꯑꯩ ꯁꯥꯎꯔꯗꯤ ꯂꯣꯏ ꯃꯝꯃꯅꯤ ꯁꯤ ꯑꯩ ꯁꯥꯎꯔꯗꯤ
ꯑꯦꯛꯁ
ꯑꯩ ꯁꯥꯎꯔꯛꯑꯗꯤ ꯅꯨꯡꯁꯥꯁꯤ ꯎꯔꯔꯣꯏꯅꯦ ꯑꯗꯨꯝ
ꯏ
ꯁ ꯁꯥꯎꯔꯛꯑꯗꯤ ꯆꯠꯄ ꯆꯠꯂꯤꯕ ꯄꯥꯛꯇꯨꯝ ꯃꯝꯔꯒꯅꯤ ꯂꯝꯕꯤꯕꯥꯎ ꯎꯔꯣꯏ
ꯍꯥꯏꯁ ꯌꯥꯝ ꯀꯥꯟꯕꯖꯠꯅꯤꯅꯦ ꯗꯨꯗꯤ ꯌꯥꯝ ꯀꯟꯕ ꯃꯤꯅꯤꯅꯦ ꯅꯪ
ꯁꯥꯎꯗꯔꯒ ꯁꯥꯎꯔꯛꯑꯗꯤ ꯅꯪ ꯏꯁ ꯐꯒꯤꯔꯣꯅꯦ
ꯀꯤꯌꯦ ꯀꯣ
ꯎꯝ ꯎ ꯃꯤ ꯈꯪꯕꯁꯨ ꯉꯝꯔꯣꯏꯅꯦ ꯏꯁ ꯆꯠꯊꯗꯧ ꯃꯥꯜꯂꯒꯦ ꯌꯦꯅꯤ
ꯍ ꯆꯥꯔꯗꯤ ꯑꯃꯗꯣ ꯀꯞꯔꯅꯤ
ꯁꯤꯏꯁ ꯆꯔꯥꯗꯤ
ꯅꯪꯒ ꯋꯥꯔꯤ ꯁꯥꯟꯅꯕꯁꯦ ꯌꯥꯝ ꯅꯣꯛ
ꯅꯣꯛꯎꯅꯦ ꯅꯪ ꯅꯣꯛꯄ ꯍꯥꯔꯒꯦ ꯀꯩꯅꯣꯅꯦ ꯒꯥ ꯍꯥ ꯀꯣꯟꯅ ꯃꯨꯛ ꯍꯥꯏꯖꯤꯜꯂꯦ ꯅꯣꯛꯄ ꯂꯣꯏꯔꯒ ꯅꯣꯡꯅꯤꯡ ꯍꯥꯏꯁꯤ ꯅꯥꯏꯅ ꯑꯃꯛ
ꯑꯣ
ꯃꯊꯟꯗ ꯂꯩꯕ꯭ꯔꯣ
ꯑꯦ ꯃꯤ ꯌꯥꯝ ꯂꯩꯗ
ꯀꯔꯤꯔꯤ ꯈꯣꯟꯟꯖꯦꯜ ꯌꯥꯝ ꯇꯥꯏꯍꯦ
ꯑꯩ ꯁꯤꯃꯤꯁꯤꯗ ꯍꯥꯏ ꯋꯦꯅꯦ ꯀꯩꯅꯣ
ꯍꯥꯏꯋꯦ
ꯊꯤꯡꯍꯜꯂꯣꯒ꯭ꯔꯤ ꯆꯍꯟꯒꯅꯨ
ꯑꯦꯁ ꯉꯁꯥꯏꯗꯣ ꯑꯃꯨꯛꯀ ꯆꯦꯡ ꯌꯣꯟꯕ ꯆꯦꯡ ꯌꯣꯟꯕ ꯑꯃꯨꯛ ꯂꯥꯛꯑꯦ ꯑꯃꯨꯛ ꯆꯠꯈ꯭ꯔꯦ ꯍꯧꯖꯤꯛꯅ ꯑꯃꯨꯛ ꯏꯁꯤꯡ ꯌꯣꯟꯕ ꯂꯥꯏ ꯂꯣꯏꯔꯦ ꯁꯤ ꯍꯥꯏꯕꯤꯁꯤ ꯌꯥꯗ꯭ꯔꯦꯅꯦ
ꯌꯥꯝ ꯐꯩꯅꯦ ꯑꯗꯨꯝ ꯄꯨꯔꯛꯄꯗꯣ ꯅꯣꯏꯅ ꯆꯠ
ꯃ ꯈꯣꯟꯗꯨꯅꯤꯅꯦ ꯌꯥꯗ꯭ꯔꯤꯁꯦ ꯃꯈꯣꯟꯅ ꯃꯈꯣꯟꯗ ꯀꯨꯝꯂꯒ ꯀꯩꯅꯣ ꯄ꯭ꯂꯥꯁꯇꯤꯛꯅ ꯑꯃꯨꯛ ꯈꯨꯝꯖꯤꯔꯨꯁꯤꯔꯥ ꯇꯧꯒꯦ ꯍꯥꯏꯗꯤ ꯉꯝꯅꯤꯗ
ꯁꯥꯕꯅ ꯁꯥꯕꯅ
ꯅꯣꯏ ꯌꯨꯝꯗꯣ ꯁꯥꯕ꯭ꯔꯣꯅꯦ
ꯌꯥꯝ ꯁꯥꯏꯅꯦ ꯃꯅꯨꯡꯗ ꯂꯩꯕ ꯉꯝꯗ꯭ꯔꯦ
ꯑꯦ ꯑꯗꯨꯗꯤ ꯐꯛꯂꯥꯡꯗ ꯐꯛꯂꯥꯡꯗ ꯇꯨꯝꯃꯨꯅ
ꯏꯁ ꯁꯨꯛꯂꯥꯡꯗꯅ ꯍꯦꯟꯅ ꯁꯥꯈ꯭ꯔꯦꯍꯦ
ꯁꯥꯗꯦꯍꯦ ꯀꯗꯥꯏ ꯅꯪ ꯅꯪꯒꯤ ꯍꯕꯥꯥꯡ ꯀꯃꯥꯏ ꯁꯥꯕꯔꯣꯅꯦ ꯀꯥꯔꯄꯦꯠ ꯊꯥꯎꯃꯥꯏ ꯊꯥꯕꯔꯣꯅꯦ
ꯊꯥꯏꯌꯦ
ꯑꯗꯨ ꯑꯗꯨ ꯊꯥꯔ ꯀꯃꯥꯏꯅ ꯁꯥꯕꯔꯣꯕ
ꯑꯁ ꯑꯗꯨꯝ ꯁꯥ
ꯑ ꯀ ꯀꯞꯄꯦꯀꯣ ꯁꯥꯔꯗꯤ ꯈꯪꯗ꯭ꯔꯦ ꯑꯗꯨꯗꯤ
ꯊꯥꯖꯔꯗꯤ ꯌꯦꯡꯉꯣ ꯂꯥꯛꯑꯣ ꯅꯪ
ꯍꯣꯏ ꯅꯣꯡꯃ ꯆꯦꯛ ꯇꯧꯕ ꯂꯥꯛꯀꯦꯀꯣ
ꯅꯣꯡꯃ ꯅꯠꯇ꯭ꯔꯁꯨ ꯍꯨꯖꯤꯛꯁꯨ ꯂꯥꯛꯎꯅꯦ
ꯍꯧꯖꯤꯛꯇꯨꯗꯤ ꯑꯩ ꯎꯝ ꯍꯧꯖꯤꯛꯇꯨꯗꯤ ꯈꯟꯗꯦꯗ ꯗꯛꯇꯤ ꯎꯄꯥꯏ ꯂꯩꯗꯧ ꯃꯥꯂꯦ
ꯅꯪꯁꯨ ꯑꯁꯤ ꯆꯠꯁꯦ ꯀꯧꯔꯁꯨ ꯆꯠꯅꯤꯡꯗꯕ ꯃꯥꯜꯂꯦꯗ
ꯎꯝ ꯀꯥꯗꯥꯏ ꯀꯗꯥꯏꯗ ꯀꯗꯥꯏꯗ ꯆꯠꯅꯤꯡꯗꯕ
ꯀꫭꯏꯕ ꯆꯠꯁꯦ ꯍꯥꯏꯔꯁꯨ ꯌꯥꯗꯦ ꯍꯥꯏꯅꯦ ꯅꯪ
ꯑꯁ
ꯂꯥꯏꯔꯤꯛ ꯄꯥꯒꯗꯕ ꯂꯩꯌꯦ ꯈꯣꯠꯂꯤ ꯀꯥꯏꯅ ꯇꯧꯔꯒ ꯂꯩ ꯍꯥꯏ
ꯅꯠꯇꯦ ꯅꯍꯥꯟꯗꯨꯗꯤ ꯑꯩꯁꯨ ꯅꯪ ꯌꯦꯡꯎ
ꯅꯪꯀꯣ ꯃꯥ ꯁꯥꯎꯔꯗꯤꯀꫭ ꯅꯪ
ꯅꯠꯇꯦꯗ ꯃꯇꯝ ꯃꯇꯝꯅꯦ ꯑꯗꯨꯗꯤ ꯅꯪꯁꯨ ꯌꯦꯡꯉꯨ ꯅꯪꯅ ꯎꯝ ꯑꯩꯅ ꯑꯃꯨꯛ ꯍꯥꯏꯔꯗꯤ ꯅꯪ ꯑꯦꯛꯖꯥꯝ ꯊꯥꯕ ꯅꯨꯃꯤꯠꯇ ꯌꯦꯡꯉꯨ ꯑꯩ ꯍꯥꯏꯒꯦ ꯌꯦꯡꯉꯨ
ꯈꯪꯗꯕꯅꯦ ꯅꯠꯇ꯭ꯔꯥ
ꯌꯥꯔꯦꯍꯦ
ꯍꯌꯦꯡ ꯅꯨꯡꯉꯥꯏ ꯐꯦꯛꯖꯥꯝ ꯂꯩꯔ ꯉꯁꯤ ꯀꯃꯥꯏ ꯆꯠꯇꯣꯏꯅꯣꯕ
ꯏꯁ ꯑꯦꯛꯖꯥꯝ ꯂꯩꯔꯤꯕꫭꯅꯦ ꯅꯪꯗꯨ
ꯑꯦꯛꯖꯥꯝ ꯂꯣꯏꯔꯦ ꯊꯥꯕ ꯂꫭꯏꯔꯦ ꯑꯦꯛꯖꯥꯝ ꯑꯃꯗꯤ
ꯑꯣ
ꯌꯥꯝ ꯋꯥꯠꯂꯤ
ꯋꯥꯠꯂꯤꯕꯣ ꯊꯥꯅꯤꯡꯉꯥꯏ ꯂꯩꯔꯤꯕꯣ
ꯑꯁ ꯑꯦꯛꯖꯥꯝꯗꯤ ꯑꯦꯛꯖꯥꯝꯒꯤ ꯂꯤꯁꯇꯤ ꯅꯣꯠꯕꯨꯛꯇ ꯂꯤꯁ ꯊꯝꯃꯒ ꯂꯩꯕꯅꯦ ꯁꯤ ꯂꯣꯏꯔꯦ ꯇꯤꯛ ꯇꯧꯔꯛꯏ ꯁꯤ ꯋꯥꯠꯂꯤ ꯀꯩ ꯁꯤ ꯋꯥꯠꯂꯤ ꯍꯥꯏꯗ ꯃꯉꯥꯔꯛ ꯑꯍꯨꯝꯂꯛ ꯋꯥꯠꯂꯤ ꯍꯥꯏꯕꯗꯨ
ꯑꯩꯁ ꯅꯨꯡꯉꯥꯏꯔꯅꯦ ꯅꯣꯡꯃ ꯅꯣꯡ ꯂꯥꯛꯄꯁꯦ
ꯅꯣꯡ ꯇꯥꯕ꯭ꯔꯣꯅꯦ ꯍꯧꯖꯤꯛꯄꯣ
ꯇꯥꯗꯧꯔꯦ ꯁꯤ
ꯇꯥꯗꯅ ꯁꯤꯗꯗꯤ ꯅꯨꯡꯁꯥ ꯊꯣꯛꯑ ꯂꯩ
ꯅꯪꯕꯨ ꯋꯥꯔꯤ ꯁꯥꯕꯒꯤ ꯈꯔꯗꯤ ꯏꯪꯕ ꯍꯧꯔꯦꯍꯦ ꯑꯃꯨꯛ ꯃꯝꯕ ꯍꯧꯔꯒ
ꯁꯤꯗꯁꯨ ꯊꯥꯔꯛꯑꯣ
ꯌꯥꯔꯦ ꯅꯣꯡꯃ ꯈꯣꯡ ꯀꯥꯒ ꯀꯤꯕ ꯍꯦꯟꯖꯤꯟꯗ
ꯏ ꯀꯤꯕꯤꯗꯦ ꯀ꯭ꯔꯨꯝ ꯀ꯭ꯔꯥꯡ ꯇꯧꯗ꯭ꯔꯗꯤ ꯀꯤꯗꯦ ꯅꯣꯡ ꯇꯥꯕ ꯈꯛꯇꯅꯤ ꯀꯤꯗꯦ ꯃꯤ ꯌꯥꯝꯅ ꯂꯩꯔꯤꯁꯤꯗꯤ
ꯃꯤ ꯌꯥꯝ ꯂꯩꯔꯁꯨ ꯅꯣꯏ ꯅꯊꯟꯇ ꯃꯅꯨꯡꯗ ꯂꯩꯕꯗꯨ ꯀꯤꯕꯒꯤꯅꯤꯅꯦ ꯅꯣꯏꯅ ꯈꯪꯉꯒ ꯀꯩꯅꯣ ꯇꯧꯔꯤꯗꯣ
ꯁꯨꯛꯀꯤ ꯍꯦꯛ
ꯂꯣꯏꯅ ꯈꯪꯗꯕꯒꯤ ꯇꯥꯏꯞꯇ ꯑꯩꯅ ꯂꯣꯏ ꯈꯪꯉꯦ ꯅꯣꯏꯗꯣ
ꯎꯝ ꯌꯥꯝ ꯈꯪꯕ ꯋꯥꯅꯤ ꯅꯪꯒꯤꯗꯨ
ꯀꯩꯅꯣ ꯅꯨꯄꯥ ꯅꯣꯛꯀꯟꯕꯁꯦ
ꯑꯥ
ꯅꯨꯄꯤꯗꯧ ꯁꯤꯠꯇꯕꯅꯤꯀꯣ ꯀꯤꯁꯨ ꯀꯤꯗꯕꯅꯤ
ꯎꯁꯤꯠꯇꯕꯗꯨ ꯀꯤꯗꯕꯗꯨ
ꯃꯥꯗꯤ ꯗꯨꯃꯥꯏꯟ ꯇꯧꯔꯁꯨ ꯌꯥꯏ ꯍꯥꯏꯅ ꯇꯧꯔꯛꯀꯅꯤ
ꯑꯗꯨ ꯅꯣꯡꯃꯗꯤ ꯁꯣꯏꯗꯅ ꯎꯝ ꯃꯇꯝꯅ ꯈꯪꯉꯅꯤ ꯑꯁꯤꯅ ꯎꯏꯕꯒꯤꯅꯦ ꯎꯁꯤꯠꯇꯕꯁꯤꯡ ꯀꯤꯗꯕꯁꯤꯡꯗꯤ ꯅꯣꯡꯃ ꯁꯣꯏꯗꯅ ꯃꯣꯏꯒꯤ ꯕꯥꯅ ꯁꯣꯏꯗꯅ ꯃꯗꯨ ꯎꯠꯇꯤꯒꯅꯦꯕ
ꯏꯁ
ꯗꯨꯝ ꯃꯇꯝꯗꯗꯤ ꯑꯣ